ꯕꯦꯛ
ꯍꯜꯂꯣ
ꯎꯝ ꯑꯗꯨꯗꯤ ꯈ꯭ꯋꯥꯏꯗꯒꯤ ꯄꯤꯛꯄ ꯑꯉꯥꯡꯅ ꯀꯌꯥ ꯍꯥꯏꯗꯤ ꯀ꯭ꯂꯥꯁ ꯀꯌꯥ ꯀꯥꯏꯅꯣ꯫
ꯈ꯭ꯋꯥꯏꯗ ꯄꯤꯛꯄ ꯑꯉꯥꯡ ꯀ꯭꯭ꯂꯥꯁ ꯀꯦ ꯖꯤ꯫ ꯏꯕꯦꯝꯃ ꯋꯥꯏ ꯑꯉꯥꯡ ꯃꯆꯥ ꯌꯥꯝ ꯋꯥꯏ ꯍꯣꯏ ꯑꯍꯟ ꯇꯥꯛꯆꯒꯦꯀꫭ ꯑꯉꯥꯡ ꯃꯆꯥ ꯌꯥꯝ ꯋꯥꯏ ꯁꯥꯊꯤꯅ ꯋꯥꯏ ꯀꯣ꯫
ꯀꯩꯗꯧꯏꯅꯣ ꯍꯥꯏꯁꯦ꯫
ꯌꯥꯝ ꯋꯥꯏ ꯑꯉꯥꯡ ꯇꯥꯛꯄꯁꯦ ꯌꯥꯝ ꯋꯥꯏ ꯑꯍꯟ ꯇꯥꯛꯈꯤꯕꯅꯤꯅ ꯈꯪꯅ ꯆꯠꯂꯦꯕꯀꯣ ꯑꯉꯥꯡ ꯇꯛꯄꯁꯦ ꯀꯪꯗꯦ꯫ ꯌꯥꯝꯅ ꯋꯥꯕ ꯑꯃ ꯑꯣꯏ ꯇꯥꯛꯄꯗ ꯁꯨꯡꯂꯧ ꯂꯧꯗꯦꯕ꯫ ꯍꯪꯕ ꯇꯥꯛꯄꯗ ꯂꯧꯔ ꯑꯦꯁ ꯐꯨꯔꯤꯕꯅꯦ ꯐꯨꯔꯨꯐꯧꯗꯅꯦ ꯄꯨꯔꯥ ꯑꯉꯥꯡꯒꯤ ꯉꯥꯎꯁꯤꯟꯅꯕ ꯌꯥꯝ ꯂꯩꯕꯗꯣ꯫ ꯑꯗꯨꯏ ꯇꯥꯏꯞ ꯇꯧꯋꯦꯕ꯫
ꯑꯩꯗꯤ ꯌꯥꯝ ꯅꯣꯛ
ꯑꯗꯨꯅ ꯇꯜꯂꯤꯕꯅꯦ꯫ ꯑꯩ ꯇꯨꯏꯁꯟ ꯄꯩꯁꯥ ꯊꯧꯒꯦ ꯄꯩꯁꯥ ꯃꯦꯁꯦꯁ ꯊꯥꯖꯤꯟꯒꯦ꯫
ꯊꯥ ꯖꯜꯂꫭ꯫
ꯀꯥꯏꯗꯒꯤ ꯑꯩ ꯄꯩꯁꯥ ꯂꯩ ꯇꯦꯛꯑꯦꯗ
ꯇꯅꯤ
ꯑꯗꯣ ꯑꯩꯅ ꯍꯥꯏꯗꯤꯀꯣ ꯅꯠꯇꯦꯕ ꯇꯥꯎꯕ ꯑꯩꯅ ꯍꯥꯏꯗꯤ ꯑꯩꯅ ꯍꯥꯏꯔꯦꯅ ꯅꯍꯥꯟ ꯗꯦꯠ ꯅꯥꯏꯟꯗ ꯐꯥꯎꯕꯗꯣ ꯏꯂꯕꯦꯟꯗ ꯃꯅꯥꯎ ꯅꯨꯄꯥ ꯐꯝꯃꯤꯟꯅꯔꯦ ꯅꯨꯃꯤꯠ ꯇꯔꯥꯅꯤ ꯄꯤꯔꯦ ꯀꯨꯟꯗ ꯐꯥꯎꯕꯗ ꯃꯅꯨꯡꯗ ꯄꯤꯌꯣ ꯍꯥꯏꯕꯅꯦꯕꯀꯣ ꯑꯗꯨ ꯃꯣꯏ ꯃꯃꯥꯗꯣ ꯂꯥꯛ ꯍꯥꯏꯐꯦꯠꯇꯁꯨ ꯑꯦ ꯄꯩꯁꯥ ꯂꯩꯇꯁꯨ ꯑꯦ ꯕꯦꯝ ꯏꯕꯦꯝꯃ ꯄꯩꯁꯥꯗꯣ ꯍꯟꯗꯛ ꯐꯔꯛ ꯇꯥꯕꯩꯅꯦ ꯅꯣꯡ ꯅꯤꯅꯤ ꯂꯩꯔꯒ ꯄꯤꯒꯦ ꯍꯥꯏꯍꯟꯅꯤꯡꯉꯤꯗꯅ꯫ ꯑꯩꯅꯗꯤ ꯑꯗꯨ ꯍꯥꯏꯔꯛꯇꯦ ꯍꯥꯏꯕ ꯀꯩꯝ ꯍꯥꯏꯔꯛꯇꯦ
ꯈꯪꯖꯟꯅꯗꯕ ꯁꯥꯔꯤꯗꯨꯗꯤ ꯍꯦꯟꯃꯜꯂꯦꯀꯣ
ꯑꯗꯨꯅꯦ ꯍꯥꯏ ꯆꯦ
ꯑꯗꯨꯝ ꯍꯥꯏꯅꯔꯤ ꯉꯥꯛꯇꯅꯦ ꯁꯤꯁꯤ ꯃꯌꯥꯝꯁꯦ
ꯎꯝ
ꯑꯗꯨꯅꯦ ꯍꯥꯏꯁꯦ
ꯆ ꯀꯔꯤꯗꯤ ꯂꯧ ꯐꯥꯔ ꯇꯥꯕ꯭ꯔꯥ ꯍꯥꯏꯒꯤꯒꯦ ꯑꯩꯑꯝ ꯁꯟ ꯅ ꯑꯗꯨ ꯍꯥꯞꯄꯨꯅꯣ ꯑꯥꯡ ꯑꯩꯁꯦ ꯍꯥꯟꯅꯗꯤ ꯍꯥꯏꯔꯝꯗꯕꯅꯦ ꯍꯥꯏꯒꯔ꯭ꯦ ꯃꯦꯁꯦꯁ ꯊ꯭ꯒꯔꯦ ꯃꯃꯥꯗ ꯇꯌꯨꯏꯁꯟ ꯄꯤꯁꯥꯗꯣ ꯍꯥꯏꯑꯣ ꯆꯤꯆꯦ ꯃꯔꯨꯞꯁꯨ ꯐꯨꯟꯕꯅꯤꯅꯅ ꯍꯥꯏꯌꯦ
ꯎꯝ
ꯑꯩꯅ ꯍꯥꯏꯔꯤꯅꯦ ꯑꯩ ꯃꯔꯨꯞ ꯌꯥꯎꯋꯦ ꯑꯗꯣ ꯅꯣꯏ ꯍꯣꯏ ꯅꯣꯏ ꯗꯦꯠ ꯅꯥꯏꯟꯗ ꯏꯂꯕꯦꯟꯗ ꯐꯥꯔꯦ ꯑꯗꯨꯅ ꯅꯪꯅꯕꯨꯗꯤ ꯑꯩ ꯀꯩꯅꯣꯗ ꯄꯤꯕꯤꯒꯦ ꯑ ꯀꯩ ꯗꯦꯠ ꯇ꯭ꯋꯦꯟꯇꯤ ꯐꯥꯎ ꯃꯅꯨꯡꯗꯗꯤ ꯄꯤꯌꯣ ꯍꯥꯏꯔꯤꯅꯦꯕ ꯑꯇꯣꯞꯄ ꯀꯩꯗꯤꯅꯦ ꯄꯤꯔꯛ ꯑꯦꯕ ꯂꯣꯏꯅꯥ ꯩꯅ ꯅꯪꯅꯕ ꯇ꯭ꯋꯦꯟꯇꯤ ꯐꯧꯗꯗꯤ ꯑꯩꯥꯏꯠꯇꯤꯟꯗ ꯐꯥꯕ ꯃꯤ ꯐꯧꯗ ꯑꯩꯅ ꯍꯥꯏꯔꯒ ꯇ꯭ꯋꯦꯟꯇꯤ ꯐꯧ ꯅꯪꯅꯕ ꯄꯤꯔꯛꯑꯦꯕ ꯅꯥꯏꯟꯇꯤꯟꯗ ꯑꯗꯨꯝ ꯄꯤꯔꯛꯑꯦ ꯑꯗꯨꯒ ꯃꯣꯏꯗꯤ ꯊꯥ ꯑꯅꯤꯅꯦ ꯑꯍꯨꯝꯁꯨ ꯂꯥꯛꯑꯗꯤ ꯌꯥꯝꯁꯜ ꯂꯛꯇꯣꯏꯅꯦꯕ
ꯌꯥꯝ ꯊꯤꯅꯅꯩ
ꯀꯪꯗꯦꯀꯣ ꯀꯪꯗꯦꯀꯣ ꯄꯨꯔꯥ ꯀꯩꯅꯣꯝꯅꯤꯀꯣ ꯋꯥꯗꯣ ꯈꯪꯃꯟꯗ꯭ꯔꯁꯨꯅꯦ ꯀꯩꯅꯣꯝꯇꯧ ꯍꯥꯏꯗꯤ ꯃꯣꯏꯅ ꯄꯤꯔꯤ ꯀꯣꯟꯅ ꯄꯤꯒꯦ ꯍꯥꯏꯔꯒꯁꯨ ꯍꯥꯏꯐꯦꯠꯇꯪꯗꯤ ꯄꯦꯔꯦꯟꯁꯅ ꯈꯤꯇꯪꯗꯤ ꯂꯥꯛꯑꯒ ꯑꯩꯈꯣꯏ ꯌꯨꯝꯊꯪꯅꯩꯅꯦ
ꯃꯥ ꯍꯩꯃ ꯌꯥꯝ ꯂꯞ ꯄꯁꯨ ꯅꯠꯇꯕꯗꯨꯗ
ꯅꯠꯇꯦ ꯅꯠꯇꯦ ꯂꯥꯞꯄ ꯅꯠꯇꯦ ꯑꯗ ꯍꯥꯏꯐꯦꯠꯇꯪ ꯍꯥꯌꯕ ꯍꯥꯏꯔꯛ ꯄꯗꯤ ꯑꯩꯉꯣꯟꯗ ꯍꯥꯏꯔꯛꯄꯗꯤ ꯌꯥꯏꯗꯅ ꯃꯃꯥꯗꯣ ꯂꯥꯛꯑꯒ ꯄꯩꯁꯥꯗꯨ ꯁꯨꯃꯥꯏꯅ ꯁ꯭ꯀꯨꯜꯒꯤ ꯐꯤ ꯊꯤꯕ ꯈꯣꯠꯄꯒ ꯄꯩꯁꯥꯗꯣ ꯂꯩꯇꯕꯩ ꯇꯧꯔꯤꯅꯦ ꯅꯪ ꯑꯗꯨꯃꯥꯏꯅ ꯍꯥꯏꯕꯗꯅ
ꯍꯥꯏꯐꯝ ꯊꯣꯛꯑꯦ ꯍꯥꯏꯕ ꯑꯩꯈꯣꯏꯒꯤꯁꯨ ꯊꯥꯏꯅ ꯋꯥꯏ ꯂꯣꯏ ꯑꯩꯈꯣꯏꯒꯤꯁꯨ ꯊꯥꯏꯅꯉꯥꯏ ꯇꯝꯃꯛꯏꯀꯥꯟꯗ ꯂꯣꯏ ꯍꯥꯏꯅꯔꯤ ꯑꯗꯨꯅꯦ
ꯄꯩꯁꯥ ꯋꯥꯠꯂꯗꯤ ꯍꯥꯏꯅꯔꯤꯅꯦꯕ ꯑꯦ ꯅꯣꯡꯃꯤꯠ ꯅꯤꯇꯪ ꯉꯥꯏꯌꯣ ꯑꯗꯨ ꯄꯤꯒꯦ ꯈꯣꯠꯀꯦ ꯑꯗꯣꯃꯣꯏꯅꯤ ꯍꯥꯏꯗꯤ ꯍꯥꯏꯗ꯭ꯔꯝꯅꯤꯅ ꯑꯉꯥꯡꯗꯨꯗ ꯍꯥꯏꯖꯜꯂꯨꯕꯗꯣ ꯇꯨꯁꯟ ꯄꯩꯁꯥꯗꯣ ꯍꯥꯏꯗꯤ ꯃꯣꯏꯁꯨ ꯅꯨꯡꯉꯥꯏꯔꯣꯏꯗꯅ ꯑꯇꯣꯞꯄ ꯃꯌꯥꯝ ꯃꯃꯥꯡꯗ ꯍꯥꯏꯕꯗꯨꯁꯨ ꯑꯃꯨꯛ ꯍꯌꯦꯡ ꯍꯥꯏꯒꯦ ꯈꯟꯕꯅꯦ ꯉꯁꯤ ꯍꯥꯏꯔꯦ ꯃꯤꯁꯦꯁ ꯊꯥꯈ꯭ꯔꯕꯅꯦ
ꯑꯗꯨꯅꯦ ꯍꯥꯏꯁꯦ ꯍꯥꯏꯌꯨ ꯏꯕꯦꯝꯃ
ꯇꯜꯂꯤꯀꯣ ꯎꯝ
ꯋꯥꯗꯤ ꯋꯥꯗꯤ ꯈꯪꯃꯟꯗꯦ ꯍꯥꯏꯕꯗꯤ
ꯋꯥ ꯈꯪꯕꯅꯤ ꯁꯨꯡ ꯈꯪ ꯈꯪꯗꯦ
ꯑꯗꯨꯅꯦꯍꯥꯏꯁꯦ ꯆꯍꯤ ꯑꯃ ꯐ꯭ꯔꯤꯗ ꯇꯧꯔꯛꯑꯦ ꯑꯗꯨꯕꯨ ꯍꯧꯖꯤꯛ ꯀꯥꯟ ꯃꯇꯝꯁꯤꯗ ꯑꯗꯨꯁꯨ
ꯑꯍꯣꯏ ꯑꯗꯨꯅ ꯑꯇꯣꯞꯄꯅꯦ ꯑꯍꯣꯏ ꯑꯗꯨꯗꯣ ꯐꯧꯗꯨꯅꯦ ꯂꯨꯄꯥ ꯆꯥꯇ꯭ꯔꯦꯠꯇ ꯌꯥꯝꯃꯦ ꯍꯥꯏꯔꯤꯅꯤ ꯄꯩꯁꯥ ꯇꯥꯕꯤꯌꯣ ꯍꯥꯏ ꯑꯩꯅ ꯑꯩ ꯉꯝꯃꯔꯣꯏ ꯍꯥꯏ ꯑꯩ ꯍꯥꯏꯌꯦ ꯑꯩꯅ ꯍꯥꯏꯗꯤꯅꯦ ꯍꯟꯗꯛꯇꯤ ꯌꯥꯗꯧ ꯃꯥꯟꯗꯦ ꯍꯥꯏꯗꯤ ꯀꯩꯅꯣꯁꯨ ꯇꯧꯔꯕꯅꯤꯅ ꯃꯃꯥꯡꯁꯨ ꯀꯩꯅꯣ ꯇꯧꯕꯅꯤꯅ ꯈꯣꯠꯄꯅꯤꯅꯅ ꯑꯗꯨꯃꯥꯏ ꯍꯥꯏꯔꯒ
ꯏꯕꯦꯝꯃ ꯅꯪ ꯆꯦꯔꯤꯇꯤ ꯇꯧꯔꯤꯔꯣ ꯃꯤ ꯃꯌꯥꯝꯒꯤ
ꯑꯦ ꯇꯧꯔꯤꯌꯦ ꯑꯩ ꯇꯧꯔꯤꯌꯦ ꯑꯩ ꯇꯧꯔꯤꯌꯦ ꯑꯩ ꯈꯣꯏꯄꯥꯅ ꯋꯥꯔꯦ ꯍꯥꯏ ꯅꯦ ꯑꯩꯅ ꯑꯩꯈꯣꯏ ꯄꯥꯅ ꯆꯩꯔꯤꯇꯤ ꯅꯁꯥꯒꯤ ꯅꯣꯂꯦꯖ ꯂꯩꯅꯕꯅꯦ ꯑꯗꯨꯃꯥꯏꯅ ꯈꯟꯗꯣꯛꯎ ꯍꯥꯏꯔꯒ ꯃꯥꯅꯅꯦ ꯑꯩꯉꯣꯟꯗꯅꯦ ꯈꯪꯗꯦ ꯑꯗꯨꯃꯥꯏꯅ ꯇꯧꯍꯜꯂꯦꯅꯦ ꯆꯦꯔꯤꯇꯤꯅꯤ ꯆꯦꯔꯤꯇꯤ ꯋꯥꯛꯅꯤ
ꯃꯥꯅꯦ ꯃꯥꯅꯦ
ꯅꯦꯅꯅꯦ ꯆꯦꯔꯤꯇꯤ ꯋꯔꯛ ꯇꯧꯔꯤꯅꯦꯅ ꯃꯣꯏꯁꯨ ꯈꯔ ꯒꯌꯥꯟꯗꯤ ꯇꯥꯎꯗꯅ
ꯑꯗꯨꯅꯦ
ꯇꯧꯗꯦꯕ ꯕꯣ ꯕꯣ ꯗꯨꯛ ꯊꯥꯔꯕꯅꯤꯀꯣ ꯍꯣꯏ ꯊꯥꯍꯧꯗ꯭ꯔꯤ ꯑꯗꯨꯗꯤ ꯑꯥ ꯔ꯭ꯑꯦꯛ ꯇꯤ ꯋꯥꯡꯉꯦ ꯑꯗꯨ ꯃꯣꯏꯅ ꯈꯔ ꯒ꯭ꯌꯥꯟ ꯇꯥꯔꯒ ꯂꯥꯏꯔꯤꯛꯇꯣ ꯐꯖꯅ ꯄꯨꯛꯅꯤꯡ ꯆꯪꯉꯨꯗꯅ ꯑꯗꯨꯝꯁꯨ ꯆꯪꯗꯦ
ꯆꯪꯗꯕ ꯑꯗꯨꯕꯧꯗꯤ ꯑꯗꯣ ꯁꯡꯗꯕ
ꯁꯦ ꯑꯩ ꯍꯥꯏꯒꯦꯁꯦ ꯃꯦꯠ ꯁꯦ
ꯎꯝ
ꯐꯤꯐꯇꯤꯟꯔꯛ ꯇꯥꯛꯑꯝꯅꯤ ꯆꯦꯞꯇꯔ ꯑꯃꯗ
ꯏꯃꯥ
ꯑꯗꯨꯐꯧꯗꯅꯦ ꯄꯥꯁ ꯇꯧꯔꯛꯇꯦ
ꯏꯃꯥ
ꯃꯣꯏꯅꯗꯤ ꯄꯦꯔꯦꯟꯁꯒꯩ ꯅꯗꯤ ꯈꯜꯂꯣꯏꯗ꯭ꯔꯥ ꯇ꯭ꯋꯨꯏꯁꯟꯗ ꯇꯝꯃꯛꯇꯕꯩꯅꯦꯅ
ꯃꯥꯅꯦ ꯃꯥꯅꯦ
ꯑꯩꯅꯗꯤ ꯍꯥꯏꯔꯦꯅꯦ ꯑꯩꯅ ꯍꯥꯏꯔꯁꯨ ꯃꯣꯏꯗꯤ ꯍꯥꯏꯗꯣꯏꯅꯦꯕ ꯇꯨꯁꯟ ꯇꯝꯃꯛꯇꯕꯅꯦꯅ ꯑꯗꯣ ꯑꯩꯅ ꯍꯧꯖꯤꯛ ꯈꯜꯂꯤꯁꯦ ꯃꯣꯏꯅ ꯑꯇꯣꯞꯄ ꯇꯨꯁꯟꯗ ꯇꯝꯈ꯭ꯔꯒ ꯃꯣꯏ ꯀꯃꯥꯏꯅ ꯇꯥꯛꯂꯛ ꯀꯦꯗꯣ ꯃꯣꯏ ꯈꯪꯍꯟ ꯌꯦꯡꯍꯟꯅꯤꯡꯉꯦꯕ ꯌꯥꯝꯅ ꯍꯥꯏꯗꯤ ꯑꯩꯅ ꯇꯥꯛꯄꯗꯨꯒꯗꯤ ꯃꯥꯟꯅꯔꯔꯣꯏꯗꯅ
ꯑꯗꯨꯗꯅꯦ
ꯑꯩꯅ ꯍꯥꯏꯕꯤꯕꯅꯦ ꯅꯣꯏ ꯇ꯭ꯋꯨꯏꯁꯟ ꯅꯃꯥꯟꯅꯕꯤꯈꯩꯗ ꯍꯪꯉꯣ ꯑꯪꯀꯗ ꯌꯥꯝꯃꯕꯗ ꯑꯅꯤ ꯑꯍꯨꯝꯔꯛ ꯃꯉꯥꯏꯔꯦ ꯑꯦꯛꯖꯥꯝ ꯃꯌꯥꯒ ꯑꯗꯨ ꯅꯠꯇꯕꯗꯗꯤ ꯇꯔꯥꯃꯉꯥꯔꯛ ꯇꯥꯛꯄ ꯄ ꯅꯣꯏ ꯑꯣꯖꯥ ꯀꯅꯥ ꯌꯥꯎꯒꯦ ꯍꯪꯉꯣꯅ ꯍꯥꯏꯈꯤꯕꯅꯦ ꯑꯩꯅ
ꯀꯔꯤꯅꯣ ꯑ ꯑꯗꯨꯕꯣ
ꯈꯪꯗꯦ ꯈꯪꯗ
ꯃꯌꯨꯝꯗꯁꯨ ꯍꯣꯠꯇꯕ ꯈꯣꯠꯇꯕ ꯑꯣꯏꯔꯝꯅꯤꯌꯦ
ꯍꯣꯠꯂꯦꯗꯤ ꯍꯥꯏꯌꯦ
ꯏꯁ ꯏꯕꯦꯝꯃ ꯅꯨꯡꯇꯤꯒꯤ ꯆꯦꯛ ꯇꯧꯋ ꯅꯪ
ꯑꯗꯣ ꯍꯌꯦꯡ ꯍꯣꯝꯋ꯭ꯔꯥꯛ ꯄꯨꯔꯛꯑꯣ ꯍꯥꯏꯔꯒ ꯄꯨꯔꯛꯄ ꯌꯥꯏ ꯄꯨꯔꯛꯇꯕ ꯌꯥꯎꯕ ꯅꯨꯄ ꯑꯃꯁꯨ ꯌꯥꯎꯋꯦꯕ ꯑꯗꯨ ꯃꯃꯥꯡꯗꯨꯗ ꯐꯃꯨ ꯂꯦꯞꯄꯨ ꯇꯧꯍꯜꯂꯤꯅꯦ ꯑꯩꯅ
ꯑꯃ ꯅꯨꯄꯤ ꯇꯔꯣ ꯀꯩꯅꯣ ꯊꯝꯃꯤꯁꯦ
ꯅꯨꯄꯤ ꯉꯛꯇꯅ ꯑꯅꯝꯕꯅꯦ ꯅꯨꯄꯥ ꯑꯃꯇꯪ ꯌꯥꯎꯋꯦ ꯅꯨꯄꯥ ꯀ꯭ꯂꯥꯁꯇ ꯑꯩꯠ ꯀꯥꯕ ꯑꯝꯇꯪ ꯌꯥ ꯁꯤ ꯕꯤ ꯑꯦꯁ ꯏꯗꯨꯁꯨ ꯏꯚꯦꯝ ꯁꯤꯂꯦꯕꯁ ꯑꯇ ꯃꯥꯅꯗꯕꯤ ꯍꯥꯏꯗꯤ ꯃꯥꯗꯤ ꯃꯥꯟꯅꯔꯁꯨ ꯃꯥꯟꯅꯔꯔꯣꯏ ꯗꯅ ꯌꯥꯝꯅ
ꯑꯗꯨꯅꯦ ꯍꯥꯏꯁꯦ ꯍꯦꯟꯗꯤ ꯍꯦꯟꯃꯜꯂꯤꯗ
ꯍ ꯃꯥꯜ ꯂꯩꯗꯅ
ꯑ ꯄ꯭ꯔꯤꯀꯥꯁꯨ ꯑꯉꯥꯡ ꯇꯥꯛꯑꯦ ꯀꯥꯏꯅꯒ ꯌꯥꯝ ꯇꯧꯈꯤꯕꯅꯦ
ꯍꯣꯏ ꯃꯣꯏ ꯑꯉꯥꯡ ꯃꯣꯏꯒꯤ ꯃꯥ ꯅ ꯇꯥꯛꯏꯗꯅ ꯃꯥ ꯑꯇꯨꯞꯄ ꯃꯥ ꯍꯧꯖꯤꯛ ꯀꯩꯗꯧꯔꯤꯕꯅꯣ ꯈꯪꯗꯦ ꯃꯥ ꯊꯕꯛꯁꯨꯨ ꯇꯣꯛꯑꯦ
ꯑꯥꯎ
ꯐꯥꯎꯅꯗ꯭ꯔꯣ ꯅꯪ ꯐꯥꯎ ꯐꯥꯎꯅꯔꯀꯥꯟꯗ ꯍꯪꯉꯣ ꯃꯥ ꯀꯩꯗꯧꯔꯤꯒꯦꯅ
ꯑꯗꯨꯅꯦ ꯑꯩꯁꯤ ꯀꯥꯔꯤꯌꯥ ꯑꯦꯞꯀꯤꯁꯤꯗ ꯃꯥ ꯍꯧꯖꯤꯛꯀꯥꯟ ꯊꯕꯛ ꯌꯥꯝ ꯆꯤꯜꯂꯦ ꯀꯩꯀꯥꯗꯤ ꯍꯥꯏꯔꯛꯈꯤꯕꯅꯦ
ꯃꯥꯣ ꯍꯣꯏ ꯑꯣ ꯆꯤꯆꯦꯒꯤ ꯂꯨꯍꯣꯡꯕꯩꯁꯨ ꯆꯤꯟꯈ꯭ꯔꯦꯗꯅꯃ
ꯃꯥ ꯃꯌꯨꯝꯒꯤ ꯀꯩꯀꯥ ꯊꯕꯛ ꯀꯩꯀꯥꯁꯨꯣ ꯑꯗꯨꯝ ꯃꯥꯅ ꯑꯣꯏꯅ
ꯃꯥꯅ ꯇꯧꯔꯅꯤ ꯍꯣꯏ ꯆꯤꯆꯦꯁꯨ ꯂꯩꯇꯦ ꯆꯦꯗ ꯍꯣꯏ ꯏꯅꯦ ꯀꯣ ꯃꯥꯜ ꯂꯣꯏ ꯑꯦꯅꯦ ꯀꯣ ꯃ ꯁꯤꯟꯗꯣꯏꯁꯦ
ꯃꯥꯅꯦ ꯑꯗꯨꯅꯤꯅꯦ
ꯏꯁꯩꯁꯦ ꯁꯛꯅꯤꯡꯕꯅꯦ ꯄꯨꯈꯪꯗ ꯉꯪꯅꯤꯡꯕꯅꯤ ꯏꯁꯩꯁꯦ ꯉꯪꯕ ꯌꯥꯗ꯭ꯔꯦꯗꯅ
ꯁꯤꯒ ꯃꯔꯤꯔꯛ꯭ꯔꯣ ꯑꯍꯨꯝꯔꯛꯂꯣ ꯀꯌꯥꯅꯣ ꯁꯨꯗꯣꯏꯁꯦ
ꯁꯤꯒ ꯃꯔꯤꯔꯛ꯫
ꯑꯣ ꯑꯗꯨꯗꯤ ꯑꯃꯈꯛꯇ ꯉꯥꯏꯔꯦꯅꯦ꯫
ꯑꯝꯇ ꯉꯥꯏ ꯂꯣꯏꯔ ꯆꯥꯔꯖ ꯆꯧꯁꯤꯜꯂꯒ꯫ ꯆꯥꯔꯖ ꯇꯧꯁꯟꯗ ꯌꯥꯔꯔꯣꯏ ꯂꯣꯏꯕꯒ ꯑꯗꯨꯒ ꯀꯣꯏꯁꯟ ꯑꯟꯁꯔ ꯁꯦꯝꯗꯣꯏꯅꯤ ꯍꯧꯖꯤꯛꯀꯥꯟꯗꯤꯅꯦ ꯀꯣꯏꯁꯟ ꯑꯟꯁꯔ ꯁꯦꯝ ꯃꯇꯝꯗꯗ ꯋꯥꯔꯦ
ꯋꯥꯅꯤ ꯊꯥꯅ ꯁꯦꯝꯍꯧꯒꯦ ꯂꯩꯇꯒꯩ
ꯍꯥꯟꯅꯗꯤ ꯌꯦꯡꯁꯤꯜꯂꯨꯗꯕꯩꯁꯦ ꯆꯠ ꯀ꯭ꯂꯥꯁ ꯀ ꯆꯠꯇ꯭ꯔꯦꯗꯣ ꯂꯥꯏ ꯈꯨꯄꯥ ꯌꯥꯗꯦ ꯑꯩꯒꯤ꯫ ꯑꯗꯣ ꯄꯥꯁꯨ ꯄꯥꯅꯤꯡꯗꯦ
ꯑꯗꯨ ꯄꯥꯝꯗꯕꯩꯅ ꯍꯥꯏꯕ ꯅꯪꯅ
ꯑꯩꯅ ꯄꯥꯝꯗꯕꯩꯅꯦ ꯑꯗꯨꯕꯨꯗꯣ
ꯃꯥꯅꯦ ꯑꯩꯒꯤ ꯅ ꯑꯃꯨꯛ ꯇꯞꯇꯥꯏ ꯄꯥꯈꯤꯌꯦ ꯗꯨꯀꯥꯟꯗꯗꯤ
ꯐꯩꯌꯦ ꯏꯕꯦꯝꯃ ꯐꯩꯌꯦ
ꯑꯗꯨꯅꯦ ꯍꯥꯏꯖꯦ ꯁꯤ ꯂꯣꯏꯕ ꯅꯪ ꯀꯝ ꯀꯩꯗꯧꯅꯦ
ꯑꯁꯤ ꯂꯣꯏꯔꯒ ꯑꯩ ꯀꯩꯅꯣ ꯊꯥꯏ ꯀ꯭ꯨꯋꯦꯠ ꯊꯥꯏꯌꯦ ꯃꯦꯠꯁꯀ ꯕꯤ ꯑꯦꯗꯀꯤ ꯑꯗꯣ ꯎꯝ ꯕꯤ ꯑꯦꯗꯀꯤꯗꯨꯗꯤ ꯁꯤꯜꯆꯔꯗ ꯇꯥꯕꯒꯤ ꯊꯥꯍꯧꯗ꯭ꯔꯦꯕ ꯅꯥ ꯕꯦꯠꯀꯤꯗꯣ ꯗꯤ ꯑꯦꯝꯒ ꯑꯥꯔ ꯀꯦꯗꯣ ꯌꯦꯡꯒꯦ ꯇꯧꯕꯅꯦꯕ ꯇ꯭ꯔꯥꯏ ꯇꯧꯒꯦ ꯇꯧꯕꯅꯦꯕ ꯑꯗꯣ ꯑꯗꯣ ꯇ꯭ꯔꯥꯏ ꯇꯧꯕ ꯍꯥꯏꯁꯦ ꯃꯣꯏꯁꯦ ꯃꯅꯨꯡꯗ ꯂꯣꯏꯅ ꯄꯩꯁꯥ ꯄꯤꯅꯕ ꯃꯥꯜꯂꯦ
ꯀꯔꯤꯅꯣ ꯍꯥꯏꯁꯤꯕꯣ
ꯑ ꯑꯗꯨꯃꯥꯏꯅꯗ ꯑꯣꯏꯅ ꯅꯝꯅꯩ ꯍꯥꯏꯌꯦ ꯌꯥ ꯑꯗꯨꯝ ꯋꯥꯟ ꯂꯥꯛꯀꯨꯝꯕꯗꯤ ꯆꯪꯉꯦ ꯍꯥꯏꯌꯦꯕ ꯑꯦꯗꯃꯤꯁꯟꯒ ꯇꯧꯕꯗ ꯑꯗꯨꯝ ꯄꯩꯁꯥ ꯃꯤ ꯅꯝꯅꯕꯗ ꯑꯩꯈꯣꯏ ꯆꯦꯅꯁꯨ ꯍꯥꯏꯔꯛꯑꯦꯕ ꯑꯗꯨꯃꯥꯏꯅ ꯆꯪꯅꯩ ꯍꯥꯏꯌꯦꯕ ꯎꯝ ꯇ꯭ꯋꯦꯟꯇꯤ ꯊꯥꯔꯇꯤꯃꯨꯛ ꯍꯦꯟꯅ ꯄꯤꯅꯩ ꯍꯥꯏꯌꯦꯕ ꯄꯩꯁꯥ ꯄꯤꯅꯩ ꯍꯥꯏꯌꯦꯕ ꯑꯗꯣ ꯑꯩꯗꯤ ꯄꯤꯗ ꯄꯤꯗꯕꯤ ꯗꯅꯦ ꯌꯦꯡꯗꯣꯏꯁꯦ ꯑꯗꯣ ꯌꯦꯡꯉꯒ ꯑꯗꯨ ꯑꯗꯥ ꯌꯥꯎꯔꯛꯑꯒꯕꯨꯗꯤ ꯌꯥꯎꯔ ꯌꯥꯎꯔꯛꯇ꯭ꯔꯒꯅ ꯃꯦꯠꯁꯇ ꯑꯣꯏꯅ ꯃꯥꯁꯇꯔ ꯇꯧꯊꯅꯔꯅꯤ
ꯑꯗꯨꯅ ꯐꯗꯣꯏꯅꯦ ꯑꯁꯦꯡꯕꯩ
ꯎꯝ ꯍꯣꯏ ꯃꯦꯠꯁ ꯇꯕꯨ ꯑꯗꯨꯗꯤ ꯑꯗꯨꯝ ꯃꯥꯔꯛꯇꯣ ꯌꯥꯔꯛꯀꯅꯤꯕ ꯑꯦꯝ ꯌꯨꯗ ꯑꯗꯨꯗꯨꯅ ꯃꯦꯠꯁꯇꯣ ꯊꯥꯖꯤꯜꯂꯒ ꯑꯦꯝ ꯌꯨꯗ ꯊꯥꯖꯤꯜꯂꯒ ꯑꯅꯤ ꯑꯗꯨꯝ ꯌꯦꯡꯉꯒꯦ ꯑꯗꯣ ꯗꯤ ꯑꯦꯝ ꯒꯤꯁꯨ ꯃꯤ ꯅꯤꯄꯥꯟ ꯈꯛꯇꯅꯦ ꯈꯟꯗꯣꯏꯁꯦ ꯈꯜꯂꯣꯅ ꯑꯗꯨ ꯃꯅꯨꯡꯗ ꯂꯣꯏꯅꯔꯝꯃꯅꯤ ꯍꯥꯏ
ꯃꯥ ꯏꯤꯄꯥꯥꯟꯗꯤ ꯂꯣꯏꯁꯜꯂꯃꯅꯤ ꯏꯕꯦꯝꯃ ꯍꯦꯟꯃꯟꯗ꯭ꯔꯣ
ꯂꯣꯏꯅꯔꯝꯃꯅꯤ ꯍꯥꯏꯌꯦ ꯅꯤꯄꯥꯜꯗꯤ
ꯀꯔꯥꯏꯗꯒꯤ ꯍꯦꯟꯃꯟꯗ꯭ꯔꯣ
ꯑꯗꯣ ꯊꯥꯕꯨꯗꯤ ꯊꯥꯔꯅꯤ ꯗꯦꯠ ꯅꯥꯏꯟꯇꯤꯟꯗꯅꯦ ꯑꯩ ꯑꯦꯛꯖꯥꯝ ꯗꯦꯠ ꯁꯚꯦꯟꯇꯤꯟꯗꯣ ꯑꯩ ꯅꯥꯏꯟꯇꯤꯟꯗ ꯊꯥꯔꯒ ꯌꯦꯡꯉꯒꯦ ꯈꯜꯂꯛꯑ ꯐꯥꯔꯦ ꯈꯜꯂꯛꯇ꯭ꯔ ꯐꯥꯔꯦ ꯑꯗꯨꯝ ꯆꯣꯏꯁꯇꯣ ꯑꯅꯤ ꯊꯝꯕꯅꯤꯅ ꯑꯃꯗ ꯑꯗꯨꯝ ꯌꯦꯡꯉꯒꯦ ꯇꯧꯕꯅꯤ
ꯌꯦꯡꯉꯣ ꯌꯦꯡꯉꯣ ꯑꯩ ꯍꯟꯗꯛ ꯅꯦꯠꯀ ꯑꯝꯇ ꯊꯥꯖꯟꯗꯦ
ꯀꯩꯒꯤ
ꯂꯥꯏꯔꯤꯛ ꯄꯥꯍꯧꯗꯤꯌꯦ
ꯄꯥꯎ ꯌꯥꯗ꯭ꯔꯅ ꯅꯪ ꯂꯥꯏꯕ꯭ꯔꯤꯗꯥ ꯆꯠꯂꯤꯗꯨꯅꯤꯅ
ꯎꯄꯥꯏ ꯂꯩꯩꯇꯦ
ꯌꯥꯏ ꯑꯗꯨꯁꯨ ꯐꯖꯅ ꯄ꯭ꯔꯤꯄꯦꯔꯦꯁꯟ ꯇꯧꯔꯒ ꯊꯧ
ꯑꯗꯨꯅꯦ ꯍꯥꯏꯁꯦ
ꯑꯗꯨꯅꯗꯤ ꯐꯩ ꯄ꯭ꯔꯤꯄꯦꯔꯦꯁꯟ ꯇꯧꯔꯒ ꯐꯖ ꯄ꯭ꯔꯤꯄꯦꯔꯦꯁꯟ ꯇꯧꯗ꯭ꯔꯗꯤ ꯑꯦꯛꯖꯥꯝꯁꯦ ꯀꯌꯥ ꯊꯥꯅꯤꯡꯕ ꯌꯧꯗꯕꯅꯤ ꯍꯥꯏꯗꯤ ꯊꯥꯅꯤꯡꯉꯁꯨ ꯕꯤꯠ ꯀꯌꯥ ꯂꯩꯇꯦꯗꯅꯀꯣ
ꯑꯗꯨꯅꯦ ꯀꯥꯏꯗꯒꯤ ꯆꯍꯤ ꯑꯃ ꯕꯦꯂꯤꯗꯤꯇꯤꯅꯤꯅ ꯑꯗꯨꯁꯨ ꯃꯥꯡꯖꯈꯤꯗꯣꯏꯅꯦ ꯍꯥꯏꯕ ꯀꯩꯅꯣ ꯇꯧꯔꯗꯤ ꯈꯟꯗ꯭ꯔꯥꯗꯤ
ꯍꯥꯏꯕ ꯃꯥꯡꯖꯗꯣꯏꯕ ꯑꯗꯨꯗꯣ
ꯍꯣꯏ ꯃꯤ ꯑꯗꯨꯒꯤꯁꯨ ꯇꯟꯕ ꯑꯩꯗꯣ ꯄꯥꯝꯃꯨꯏꯗꯅ
ꯍꯣꯏ
ꯑꯗꯨꯅꯦ ꯍꯥꯏꯁꯦ
ꯐꯖꯥꯅ ꯄꯤꯄꯔꯦꯁꯟ ꯇꯧꯔ ꯄꯥꯎ ꯍꯧ ꯆꯖꯥ ꯈꯟꯕꯁꯦ ꯄꯩꯁꯥ ꯐꯪꯉꯦ ꯍꯥꯏꯕꯅꯤ
ꯏꯕꯦꯝꯃꯥ ꯑꯗꯨꯗꯤ ꯗꯥꯎꯒꯤ ꯋꯥꯅꯦ
ꯂꯨꯄꯥ ꯂꯤꯁꯤꯡ ꯀꯌꯥꯅꯣꯝ ꯀꯌꯥꯅꯣ ꯐꯪꯉꯦ ꯍꯥꯏꯌꯦ ꯖꯦ ꯑꯔ ꯑꯦꯐ ꯁꯦ ꯑꯥ
ꯑꯗꯨꯗꯤ ꯗꯥꯎꯒꯤ ꯋꯥꯅꯤꯅ ꯑꯥ
ꯀꯩꯒꯤꯅꯣꯕ ꯗꯥꯎꯒꯤ ꯑꯣꯏꯁꯦ
ꯑꯣꯜ ꯏꯟꯗꯤꯌꯥꯗꯨꯗꯥ ꯇꯣꯞ ꯔꯦꯡꯀ ꯋꯥꯟ
ꯃꯥꯅꯦ ꯑꯗꯨꯕꯨꯗꯤ ꯑꯗꯣ ꯑꯩꯈꯣꯏ ꯑꯩꯈꯣꯏꯒꯤꯅꯦ ꯑꯩꯈꯣꯏ ꯗꯤꯄꯥꯔꯠꯃꯦꯟꯀꯤ ꯍꯟꯗꯛ ꯏꯀꯣꯅꯣꯃꯤꯛꯁꯀꯤꯗ ꯑꯩꯈꯣꯏ ꯕꯦꯠꯁꯀꯤꯗ ꯑꯩ ꯃꯃꯥꯡꯗ ꯑꯣꯏꯈ꯭ꯔꯦꯗꯅ ꯃꯣꯏꯅ ꯑꯃꯨꯛ ꯑꯩ ꯕꯦꯛ ꯑꯩꯅ ꯑꯃꯨꯛ ꯒꯦꯞꯇ ꯂꯩꯔꯕꯅꯦ ꯃꯥꯅ ꯇꯧꯕꯗꯣ ꯀꯩꯅꯣ ꯇꯧꯋꯦꯕ ꯃꯥ ꯖꯦ ꯑꯥꯔ ꯑꯦꯐꯅꯦꯕ ꯃꯥ ꯍꯧꯖꯤꯛ ꯀꯥꯏꯅꯣ ꯀꯣꯜꯀꯇꯥꯗ ꯀꯥꯏꯅꯣꯝꯗ ꯇꯧꯔꯤꯕꯅꯦ ꯃꯥ ꯔꯤꯁꯔꯁ ꯇꯧꯔꯤꯕꯅꯦ ꯑꯗꯨ ꯃꯥ ꯄꯩꯁꯥ ꯐꯪꯉꯅꯤ ꯂꯤꯁꯤꯡ ꯀꯌꯥꯅꯣ ꯃꯥ ꯄꯩꯁꯥ ꯍꯣꯠꯂꯒꯒ ꯊꯥꯒꯠꯂꯝꯕꯅꯦ ꯑꯩꯗꯤ ꯆꯍꯤ ꯃꯉꯥ ꯂꯣꯏꯔꯛꯄꯗ ꯂꯥꯛ ꯀꯌꯥꯅꯣꯝ ꯂꯩꯍꯧꯔꯦ ꯈꯣꯠꯂꯦꯅꯧ ꯊꯥ
ꯋꯥ ꯅꯨꯡꯉꯥꯏꯔꯦꯅꯦ ꯃꯥꯗꯤ
ꯑꯗꯨ ꯍꯥꯏꯁꯦ
ꯑꯗꯨꯗꯥꯎꯒꯤ ꯋꯥꯅꯦꯗ
ꯑꯩ ꯏꯃꯥꯟꯅꯕꯤ ꯑꯃꯁꯨ ꯀꯩꯅ ꯇꯧꯋꯦ ꯐꯥꯎꯒꯦ ꯇꯧꯔꯒ ꯀꯣꯏꯁꯟ ꯑꯍꯨꯝꯗ ꯂꯩꯍꯧꯋꯤꯅ ꯍꯥꯏꯕ
ꯄꯃꯨꯏꯌꯦꯦ
ꯑꯗꯨꯅꯦ ꯍꯥꯏꯁꯦ ꯗꯥꯎꯒꯤ ꯋꯥꯅ ꯍꯥꯏꯕ ꯁꯤꯒꯤ ꯄꯣꯠꯁꯤꯗꯤ
ꯃꯥꯅꯦ ꯗꯨꯕꯨꯗꯤ
ꯑꯗꯨꯅꯦ
ꯍꯧꯖꯤꯛꯀꯥꯟꯁꯦ ꯗꯦꯂꯤꯚꯔꯤꯁꯨ ꯀꯌꯥꯝ ꯌꯥꯗꯦꯀꯣ
ꯌꯥꯗꯦꯕꯅꯤ ꯑꯩꯒꯤꯁꯨ ꯄꯣꯠ ꯂꯥꯛꯇꯌꯦ ꯑꯩꯗꯣ
ꯗꯨꯅꯤ ꯗꯤꯂꯤꯕ꯭ꯔꯤ ꯀꯦꯝ ꯌꯥꯗꯦ ꯌꯥꯝꯕꯝꯗꯤ ꯊꯣꯛꯑꯕꯅꯦ ꯀꯦꯝꯁꯨ ꯇꯧꯕꯁꯨ ꯅꯠꯇꯦ ꯂꯝꯕꯤ ꯊꯤꯡꯕꯒꯤꯔ
ꯈꯪꯗꯤꯌꯦ ꯑꯣ ꯂꯝꯕꯤ ꯊꯤꯡꯕ꯭ꯔꯣ ꯍꯧꯖꯤꯛ
ꯈꯪꯗꯦꯌꯦ ꯑꯗꯨꯃꯥꯏꯅꯗꯤ ꯍꯥꯏꯅꯩꯒꯤ ꯂꯝꯕꯤ ꯊꯤꯡ ꯈꯣꯠꯂꯦ ꯑꯗꯨ ꯀ꯭ꯌꯨꯒ ꯂꯦꯞꯅꯩꯗꯅ ꯀꯩꯅꯣꯒꯤ
ꯑꯣ ꯆꯨꯝꯃꯦ ꯆꯨꯝꯃꯦ ꯌꯥꯝ ꯊꯤ ꯅ ꯁꯥꯡꯅ ꯂꯦꯞ ꯐꯧꯕꯅꯦ ꯅꯍꯥꯟꯁꯨ
ꯍꯣꯏ ꯑꯗꯨꯃꯥꯏ ꯂꯦꯞꯅꯕꯅꯤꯅ ꯈꯪꯗꯦ
ꯑꯗꯨꯅꯦ
ꯋꯥꯔꯤ ꯃꯈꯥ
ꯒ꯭ꯌꯥꯟ ꯇꯥꯁꯜꯂꯛꯇ꯭ꯔꯦ ꯋꯥꯔꯤ ꯈꯥꯏꯔꯤꯅꯦ ꯄꯨꯡ ꯇꯥꯗꯣꯔꯦ ꯉꯥꯏꯈꯣ
ꯄꯨꯡ ꯇꯥꯍꯜꯂꯣ ꯋꯥ ꯆꯕꯦꯡ ꯆꯕꯦꯡ ꯉꯥꯡ
ꯔ ꯔ ꯔ ꯔ